ꯋꯥ ꯎꯝ ꯇꯅ ꯈꯅꯅꯨꯡꯉꯥꯏꯇ ꯐꯒꯔ ꯐ
ꯎꯝ
ꯑꯦ ꯑꯩꯒꯤ ꯍꯨꯏꯒꯤ ꯃꯁꯝ ꯀꯛꯄ ꯆꯠꯂꯒ ꯂꯩ ꯑꯗꯨꯅꯤ ꯂꯝꯕꯤꯗ
ꯑꯦꯁ ꯄꯩꯁꯥ ꯌꯥꯝ ꯄꯥꯏꯕ ꯃꯥꯂꯦꯀꯣ
ꯎꯝ ꯄꯥꯏꯕꯒꯤ ꯐꯝꯐꯝꯝ ꯂꯩꯇꯃꯣꯏꯒꯤ ꯆꯥꯗ꯭ꯔꯦ ꯊꯣꯡꯁꯨ ꯊꯣꯡꯗ꯭ꯔꯤꯦꯗ ꯉꯁꯥꯏꯗꯤꯒꯤ ꯆꯠ ꯆꯠꯄꯗꯣ ꯍꯥꯟꯅ ꯆꯠꯄ ꯃꯐꯝꯗꯣ ꯊꯤꯡꯈ꯭ꯔꯕ ꯑꯗꯨꯒꯤ ꯑꯃꯨꯛ ꯃꯐꯝ ꯇꯣꯉꯥꯟꯅ ꯆꯠꯄ
ꯌꯥꯝ ꯐꯥꯕ ꯍꯨꯏ ꯂꯩꯕ꯭ꯔꯅꯦ ꯅꯣꯏꯗ
ꯑꯩꯅ ꯑꯩꯈꯣꯏꯗ ꯍꯥꯟꯅ ꯂꯩꯕ ꯃꯇꯨ ꯁꯥꯡꯕ ꯍꯨꯏꯗꯣ
ꯑꯥ
ꯑꯗꯨꯒꯤ ꯇꯥꯏꯞꯇ ꯑꯃ ꯇꯥꯡꯈꯨꯜ ꯅꯨꯄꯤ ꯅꯥꯄꯤꯕ ꯑꯩꯈꯣꯏꯗ
ꯐ꯭ꯔꯤꯗ ꯌꯥꯝ ꯐꯌꯦꯅ
ꯐ꯭ꯔꯤꯗ ꯐꯪꯉꯗꯤ ꯑꯗꯨꯝ ꯌꯥꯝ ꯐ꯭ꯔꯤꯒꯤꯗꯤ ꯑꯗꯨꯝ ꯀꯥꯏꯗꯦꯗ
ꯐ꯭ꯔꯤꯅꯦ ꯑꯗꯨꯕꯨ ꯃꯌꯥꯡ ꯌꯥꯝ ꯀꯥꯅꯤꯡꯕ ꯑꯗꯨꯒꯤ ꯃꯥꯒꯤ ꯍꯤꯗꯥꯛꯀꯨꯝꯕ ꯂꯧꯕ ꯆꯠꯄ
ꯑꯣ ꯄꯩꯁꯥ ꯌꯥꯝ ꯇꯤꯡꯉꯝꯅꯤ ꯑꯗꯨ
ꯂꯤꯁꯤꯡ ꯑꯃ ꯍꯦꯜꯂꯦ ꯃꯥꯒꯤ ꯁꯝ ꯀꯛꯄꯗꯣ ꯂꯤꯁꯤꯡ ꯑꯃ ꯆꯅꯤ ꯆꯅꯤꯅꯦ ꯃꯁꯝ ꯀꯛꯄ ꯃꯥꯒꯦ ꯎꯝ ꯎꯝ ꯅꯦꯜ ꯏꯁꯇ꯭ꯔꯤꯝ ꯎꯝ ꯀꯩꯅꯣ ꯀꯛꯄꯗꯣ
ꯎꯝ ꯍꯨꯏꯗ ꯐꯥꯎꯗ ꯃꯥꯏꯅ ꯇꯧꯔꯗꯗꯤ ꯃꯤꯔꯗꯤ ꯇꯧꯗ꯭ꯔꯗꯤꯀꯣ
ꯍꯣꯏ ꯏꯁꯄꯥ ꯐꯥꯎ ꯂꯑꯦ ꯍꯨꯏ ꯍꯨꯏꯒꯤ ꯏꯁꯄꯥ ꯐꯥꯎ ꯂꯑꯦ ꯀꯣꯟꯁꯦ ꯆꯕꯤ
ꯃꯇꯝꯁꯦ ꯂꯥꯏꯕ ꯀꯤꯔꯍꯦ
ꯆꯥꯛ ꯆꯥꯔꯕ꯭ꯔꯣ ꯅꯪꯗꯤ
ꯆꯥꯗ꯭ꯔꯤꯌꯦꯗ ꯕꯣ ꯁꯅꯕ ꯆꯠꯄ ꯑꯃꯨꯛ ꯉꯁꯤꯁꯨ
ꯎꯝ
ꯍꯧꯖꯤꯛ ꯃꯍꯥꯛꯅ ꯍꯜꯂꯛꯑꯒ ꯑꯁꯤ ꯭ꯌꯨꯅ ꯎꯠꯁꯣꯏ ꯄꯤꯕ ꯍꯣꯏ ꯂꯣꯏꯅꯃꯛ ꯆꯥꯅꯤꯉꯥꯏ ꯑꯩꯅ ꯊꯣꯡꯕꯅꯦ
ꯃꯤ ꯀꯗꯥꯏ ꯀꯗꯥꯏꯗꯒꯤ ꯎꯁꯣꯏ ꯐꯪꯕ꯭ꯔꯅꯤ ꯎꯁꯣꯏ ꯃꯥ ꯍꯦꯛꯇ ꯄꯨꯔꯛꯏꯅꯦ
ꯃꯣꯏꯒꯤ ꯃꯃꯥꯗꯣ ꯑꯁꯤꯗ ꯕꯤꯖꯤꯅꯦꯁ ꯇꯧꯕꯅꯤꯕ ꯃꯣꯏ ꯍꯥꯏꯗꯤ ꯑꯗꯨꯝ ꯂꯥꯛꯑꯦꯕ ꯅꯨꯡꯇꯤꯒꯤ ꯂꯥꯛꯄ ꯃꯇꯝꯁꯨ ꯂꯥꯛꯑꯦꯗ
ꯎꯝ
ꯑꯗꯨ ꯑꯣꯏꯕꯒꯤ ꯃꯣꯏꯒꯤꯗꯤ ꯑꯗꯨꯝ ꯃꯣꯏꯗꯒꯤ ꯑꯗꯨꯝ ꯃꯔꯛ ꯃꯔꯛꯇ ꯍꯣꯏ ꯆꯥꯕ ꯐꯪꯉꯦ ꯑꯩꯈꯣꯏꯁꯨ
ꯎꯝ ꯑ
ꯂꯩꯥꯏꯕ꯭ꯔꯥ ꯍꯧꯖꯤꯛ
ꯃꯣꯏꯗꯣ ꯃꯣꯏꯗꯣ ꯃꯣꯏꯒꯤ ꯌꯨꯝꯗ ꯍꯥꯟꯅ ꯆꯠꯈ꯭ꯔꯦ ꯏꯔꯨꯕ
ꯑꯣ ꯑꯩ ꯉꯁꯥꯏꯗꯣ ꯃꯥꯒꯤ ꯏꯁꯇꯦꯇꯥꯁ ꯍꯥꯞꯄꯗꯨ ꯅꯪ ꯅꯪꯒꯤꯅꯦ ꯍꯥꯏꯅ ꯔꯤꯄ꯭ꯂꯥꯏ ꯇꯧꯕꯤꯕ
ꯑꯣ
ꯅꯣ ꯈꯛꯇ ꯅꯪ ꯈꯛꯇ ꯉꯥꯏꯔꯦ ꯅꯨꯡꯉꯥꯏꯔꯤꯁꯦ ꯍꯥꯏꯅ ꯔꯤꯄ꯭ꯂꯥꯏ ꯄꯤꯕꯗ ꯅꯪ ꯎꯕꯒꯤ ꯑꯩ ꯗꯤ ꯅꯪꯅꯦ ꯍꯥꯏꯅ ꯔꯤꯄ꯭ꯂꯥꯏ ꯄꯤꯈ꯭ꯔꯕ ꯗ ꯃꯥ ꯏꯁꯨ ꯗꯦꯍꯦ ꯍꯥꯏꯔ
ꯑꯣ ꯑꯁ ꯑꯗꯨꯒꯝꯕꯗ ꯍꯥꯏꯅꯣꯗ
ꯌꯝ ꯅꯨꯡꯉꯥꯏꯌꯦꯅ ꯅꯣꯏꯗꯤ
ꯑꯣ ꯈꯪꯗꯦꯗ ꯑꯗꯨꯝ ꯑꯥꯔꯕꯤ ꯁꯤ ꯁꯤ ꯌꯨꯠꯒꯤ ꯐ꯭ꯔꯤꯗ ꯁꯥꯟꯅꯕ ꯑꯗꯨꯝ ꯆꯠꯇꯄꯅꯤꯗ ꯃꯣꯏ ꯑꯩꯗꯣ ꯌꯣꯠꯁꯤꯡꯗꯣ ꯎꯝ ꯄꯨꯟꯍꯟꯅꯤꯡꯕ ꯃꯥꯜꯂꯦ ꯆꯔꯆꯀꯤ ꯊꯕꯛꯒꯨꯝꯕ ꯑꯣꯏꯔꯗꯤ ꯃꯤꯗꯣ ꯌꯥꯝꯗꯕ ꯑꯗꯨꯒ ꯁꯅꯥꯕꯒꯨꯝꯕ ꯃꯤꯗꯣ ꯌꯥꯝ ꯌꯥꯝ ꯂꯥꯛꯄ ꯑꯗꯨꯏꯒꯤ
ꯎꯝ
ꯆꯔꯆꯇꯁꯨ ꯂꯥꯛꯑꯣ ꯀꯔꯤ ꯀꯔꯤꯅꯣ ꯑꯗꯨꯃꯥꯏꯅ ꯍꯥꯏꯌꯦ ꯊꯥꯗꯤ ꯌꯥꯝ ꯊꯥꯌꯦ ꯆꯦꯆ ꯕꯦꯟꯁꯨ ꯀꯣꯜ ꯇꯧꯔꯒ ꯅꯍꯥꯟ ꯅꯣꯏ ꯌꯨꯝꯗ ꯅꯣꯡꯃꯗꯤ ꯅꯣꯏ ꯌꯨꯝꯗ ꯇꯨꯝꯕ ꯂꯥꯛꯀꯦ ꯅꯣꯏ ꯑ ꯕꯤ ꯁꯤ ꯆꯔꯆꯀꯤ ꯄꯁꯇꯔꯒꯤ ꯋꯥꯔꯤꯗꯣ ꯌꯥꯝ ꯇꯥꯕ ꯅꯨꯡꯉꯥꯏꯌꯦ ꯍꯥꯏꯌꯦ ꯑꯩꯅ ꯂꯥꯛꯑꯣ ꯍꯥꯏꯕ ꯋꯥꯔꯤꯗꯤ ꯑꯗꯨꯃꯥꯏꯅ ꯃꯤ ꯂꯣꯏꯅꯃꯛ ꯍꯥꯏꯗꯤ ꯍꯥꯏꯕꯅꯤꯗ ꯃꯥ ꯋꯥꯔꯤ ꯌꯥꯝ ꯇꯥꯕ ꯅꯨꯡꯉꯥꯏꯌꯦꯅ
ꯑꯗꯨꯝ ꯌꯨꯇ꯭ꯌꯨꯕꯇ ꯑꯗꯨꯝ ꯇꯥꯔ ꯂꯩꯥꯛꯕꯅꯤꯗ ꯑꯩꯁꯨ
ꯌꯨꯠ ꯌꯨꯠ ꯐꯦꯁꯇꯤꯚꯦꯜ ꯇꯧꯕ ꯃꯇꯝꯗ ꯁꯦ ꯑꯩꯈꯣꯏ ꯏꯃꯥ ꯑꯃꯅ ꯍꯥꯏꯕꯅꯦ ꯏꯪꯉꯦꯅ ꯑꯗꯣ ꯏꯪꯉꯁꯨ ꯃꯥꯒꯤ ꯋꯥꯔꯤꯗꯤ ꯑꯗꯨꯝ ꯇꯥꯕ ꯆꯠꯅꯤꯡꯉꯦ ꯍꯥꯏꯕꯅꯦ ꯐꯣꯟꯗ ꯇꯥꯕ ꯌꯥꯏꯅ ꯍꯥꯏꯔꯒ ꯐꯣꯟꯗ ꯅꯠꯇꯕꯤꯗ ꯑꯗꯨꯝ ꯗꯥꯏꯔꯦꯛ ꯇꯥꯒꯦ ꯍꯥꯏꯌꯦ ꯃꯥꯁꯨ ꯃꯤꯁꯤꯡ ꯂꯣꯏ ꯄꯥꯝꯗꯤ ꯄꯥꯝꯅꯤꯗꯥ ꯑꯩꯈꯣꯏꯒꯤ ꯄꯥꯁꯇꯔꯕꯨꯗꯤ
ꯀꯌꯥꯝ ꯀꯨꯏꯔꯅꯤ ꯑꯃꯨꯛ ꯅꯣꯏꯗꯣ ꯑꯁꯤꯗ ꯂꯥꯏꯕꯗꯣ ꯄꯨꯡ ꯀꯌꯥꯒꯨꯝꯕꯗ ꯍꯜꯂꯛꯄ
ꯈꯪꯗ꯭ꯔꯦ ꯃꯥꯕꯨ ꯁꯝ ꯃꯥꯒꯤ ꯁꯝꯕꯨꯗꯤ ꯀꯛꯄ ꯂꯣꯏꯈ꯭ꯔꯕ ꯃꯥꯜꯂꯦ ꯃꯥꯒꯤ ꯀꯩꯅꯣꯗꯣ ꯊꯦꯡꯅꯔ ꯂꯩ
ꯑꯣ ꯑꯗꯨ ꯂꯣꯏꯔꯗꯤ ꯍꯟ
ꯑꯗꯨꯗꯣ ꯂꯣꯏꯔꯗꯤ ꯍꯟꯈ꯭ꯔꯅꯤ ꯍꯣꯏ
ꯑꯣ ꯌꯥꯝ ꯂꯥꯞꯄ꯭ꯔꯥ ꯈꯣꯡꯅ ꯈꯣꯡꯅ ꯂꯥꯛꯄ꯭ꯔꯥ
ꯒꯥꯔꯤꯅ ꯑꯣꯇꯣꯅ ꯆꯠꯄꯅꯦ ꯑꯗꯣ ꯑꯣꯇꯣꯅ ꯄꯨꯕꯤꯕꯗꯣ ꯃꯈꯥ ꯃꯐꯝ ꯇꯣꯉꯥꯟꯕ ꯃꯐꯝꯗ ꯄꯨꯕꯤꯕ
ꯑ
ꯑꯗꯨꯗꯒꯤ ꯃꯥꯡ ꯃꯥꯡꯔꯒ ꯁꯤ ꯃꯨꯛꯀ ꯊꯤ ꯆꯠꯄꯗ ꯑꯩꯍꯥꯛ ꯀꯦꯃꯨꯛꯁꯨ ꯋꯥꯕ꯭ꯔꯥ
ꯑ
ꯅꯨꯡꯗꯥꯡ ꯑꯣꯏꯕꯒ
ꯎꯝ ꯅꯣꯏꯃꯤꯗꯤꯌꯥ ꯆꯠꯄ꯭ꯔꯥ
ꯑꯩꯈꯣꯏ ꯑꯍꯨꯝ
ꯑꯣ ꯅꯣꯏ ꯂꯩꯃꯤꯟꯅꯕ ꯃꯤ ꯈꯛꯇ
ꯍꯣꯏ ꯏꯆꯦ ꯑꯅꯤꯒ ꯑꯩ
ꯑ ꯅꯨꯡꯉꯥꯏꯌꯦꯦꯅ
ꯎꯝ
ꯉꯥꯌꯣ ꯑꯩꯈꯣꯏꯗꯣ ꯉꯁꯤ ꯎꯠꯁꯣꯏ ꯑꯃꯨꯛ ꯊꯣꯡꯉꯦ ꯑꯗꯣ ꯌꯥꯝ ꯍꯥꯎꯒꯅꯤ ꯀꯔꯤꯅ ꯍꯣꯏ ꯍꯣꯏꯟꯅ ꯃꯅ ꯌꯥ ꯀꯌꯥ ꯃꯨꯛ ꯍꯥꯄ ꯍꯥꯄꯗꯣ ꯎꯁꯏꯗ ꯑꯗꯨ ꯂꯣꯏ ꯂꯣꯏꯅ ꯐꯪꯉꯦ ꯉꯁꯤꯗꯤꯦ
ꯍ ꯁꯃ
ꯍ ꯌꯥꯥꯎꯒꯅꯤ ꯉꯁꯤꯒꯤꯗꯤ ꯑꯩꯈꯣꯏ ꯅꯍꯥꯟ ꯀꯩꯐꯦ ꯊꯕꯛ ꯇꯧꯕ ꯃꯇꯝꯗ ꯄꯥꯏꯕꯁꯤꯡꯁꯨ ꯂꯩꯌꯦꯕ ꯑꯗꯨꯒꯤ ꯃꯅꯥꯁꯤꯡꯗꯣ
ꯎꯝ ꯎꯝ ꯃꯩꯌꯦꯡ ꯇꯣꯟꯣꯟ ꯃꯌꯦꯡ ꯇꯣꯟꯟ ꯑꯣ ꯍꯥꯎꯕꯅꯦ ꯑ ꯀꯩꯅꯣ ꯇꯧꯕꯗ
ꯍꯥꯄꯅꯦꯗꯣ
ꯁꯤꯗꯗꯤ ꯎꯁꯣꯏ ꯑꯃ ꯇꯥꯡꯉꯁꯤ
ꯍꯣꯏ ꯑꯩꯈꯣꯏ ꯑꯁꯤꯗꯁꯨ ꯇꯥꯡꯉꯦꯗ ꯑꯗꯣ ꯌꯨꯝꯗꯒꯤ ꯊꯥꯕꯒꯤ ꯑꯗꯨꯝ ꯈꯔ ꯌꯥꯝꯕꯅꯦ ꯖꯥꯔ ꯀꯔꯤꯅꯥ
ꯍ
ꯃꯔꯤꯗ ꯂꯤꯁꯤꯡ
ꯑ ꯂꯤꯁꯤꯡ ꯌꯎ
ꯅꯠꯇꯦ ꯆꯥꯃ ꯆꯥꯝꯃꯒꯤ ꯌꯥꯝꯅꯕꯅꯦ
ꯑ
ꯍꯗ
ꯀꯦꯖꯤ ꯑꯃ ꯀꯦꯖꯤ ꯀꯦꯖꯤ ꯑꯃꯗ ꯊ꯭ꯔꯤ ꯍꯟꯗ꯭ꯔꯦꯗꯔꯥ ꯑꯣꯏ
ꯎꯝ
ꯀꯦꯖꯤ ꯀꯦꯖꯤ ꯃꯗꯨꯣ ꯏ ꯅ ꯆꯁꯤ
ꯑ ꯑ
ꯎꯝ ꯗ ꯂꯥꯛꯀ
ꯅꯣꯏꯗꯤ ꯀꯔꯤ ꯌꯦꯟꯁꯥꯡ ꯆꯥꯡꯉꯅꯤ ꯉꯁꯤ
ꯈꯪꯗ꯭ꯔꯦ ꯏꯟꯁꯥ ꯆꯥꯅꯤꯡꯉꯥꯏꯁꯨ ꯍꯪꯒ ꯍꯜꯂꯑꯒꯏꯌꯦꯉꯔꯦ
ꯑꯣ ꯍꯌꯦꯡꯗꯤ ꯊꯕꯛ ꯆꯠꯀꯦꯅ ꯑꯃꯨꯛ
ꯈꯪꯗꯦ ꯆꯠꯀꯦꯔꯥ ꯆꯠꯂꯣꯏꯔꯥ ꯌꯥꯝ ꯀꯩꯅꯣ ꯃꯥꯅ ꯑꯃꯨꯛꯀ ꯍꯥꯏꯔꯛꯀꯦ ꯍꯥꯏꯌꯦ ꯌꯦꯟꯁꯥꯡ ꯂꯥꯛꯄ ꯅꯨꯄꯤ ꯅꯨꯃꯤꯠꯇꯅ ꯂꯥꯛꯑꯣ ꯍꯥꯏꯌꯦ ꯍꯣꯏ ꯍꯆ ꯂꯥꯁ ꯔꯗꯤ ꯍ
ꯅꯨꯡꯉꯥꯏꯌꯦꯅꯦ ꯅꯪꯁꯦ ꯑꯃꯨꯛ
ꯁꯉꯥꯏ
ꯀꯣꯏꯕ ꯀꯣꯏꯕ ꯆꯠꯂꯅꯥ
ꯄꯥꯏꯕ ꯆꯠꯅꯤꯡꯉꯥꯏꯁꯨ ꯄꯩꯁꯥ ꯂꯩꯇꯦ ꯀꯗꯥꯏꯗꯒꯤ ꯆꯠꯁꯤꯔꯣ
ꯄꯩꯁꯥ ꯄꯩꯁꯥ ꯂꯩꯅꯤꯅ ꯍꯧꯖꯤꯛꯇꯤ
ꯌꯗꯦ
ꯍꯣꯏ ꯑꯗꯨꯕꯨꯗꯤ ꯑꯁ ꯑꯩꯁꯦ ꯂꯥꯏꯅ ꯊꯥꯔꯛꯄꯅꯦ ꯑꯁꯤꯁꯦ
ꯑꯗꯨꯝ ꯑꯗꯨꯝꯃꯛꯅꯦ ꯈꯜꯂꯒ ꯂꯩ ꯑꯗꯨ ꯈꯜꯂꯒ ꯂꯩꯕꯅꯦ ꯑꯩꯁꯨ
ꯁꯤ ꯂꯩꯇ꯭ꯔꯗꯤ ꯑꯩ ꯀꯃꯥꯏꯅ ꯍꯤꯡꯒꯦꯔꯥ ꯈꯪꯗꯦ ꯑꯩ ꯏꯃꯥ ꯏꯄꯥꯅ ꯑꯩꯉꯣꯟꯗ ꯄꯩꯁꯥꯗꯤ ꯑꯝꯇꯁꯨ ꯄꯤꯗꯕꯅꯦꯕ
ꯏꯃꯥꯟꯅꯕꯤ ꯑꯃ ꯁꯟ ꯁꯟꯊꯤ ꯂꯅ ꯁꯟꯙꯤꯗꯁꯨ ꯍꯥꯏꯕꯤꯕꯅꯦꯕ ꯑꯣꯍꯦ ꯃꯥ ꯃꯤ ꯑꯃ ꯀꯣꯜ ꯇꯧꯔꯒ ꯅꯪꯒꯤ ꯅꯦꯠꯋꯥꯛꯛꯁꯤ ꯃꯟꯕꯒꯤ ꯅꯪꯕꯨꯗꯤ ꯀꯣꯜ ꯇꯧꯅꯤꯡꯗ꯭ꯔꯦ ꯑꯩ
ꯑꯣ ꯌꯨꯝꯗ ꯂꯥꯏꯕꯤ ꯏꯔ
ꯑꯍꯣꯏ ꯇꯃꯦꯡꯂꯣꯡꯗ ꯂꯩꯕ꯭ꯔ
ꯑꯣ ꯑꯁ ꯌꯨꯝꯗ ꯂꯥꯛꯕ ꯃꯤꯁꯤꯡꯗꯤ ꯍꯣꯏ ꯃꯔꯛ ꯃꯔꯛꯇ ꯀꯦꯟꯁꯦꯜ ꯑꯃ ꯑꯗꯨꯝ ꯆꯠꯄꯅꯤꯅ ꯀ ꯇꯜ ꯀꯣꯏꯁꯨ ꯍꯣꯏ ꯌꯦꯟꯁꯥꯡꯁꯦ ꯍꯥꯎꯋꯦꯔꯥ ꯍꯥꯎꯔꯣꯏꯔꯥ ꯈꯪꯗꯦ
ꯍꯥꯎꯅꯤ
ꯑꯣꯅꯤꯡꯉꯥꯏꯗꯤ ꯃꯥꯂꯦ ꯍꯣꯏ
ꯆꯅꯤꯒꯦ ꯇꯃꯟ ꯆꯒ
ꯁꯤꯗ ꯂꯩꯔꯗꯤ ꯆꯥꯕ ꯐꯪꯉꯦ ꯃꯄꯥꯟ ꯑꯁ ꯅꯣꯏꯁꯨ ꯆꯥꯕ ꯐꯪꯅꯤꯗ ꯗ ꯂꯣꯏ ꯌꯥꯝ ꯐꯪꯈ꯭ꯔꯦꯅ ꯍꯧꯖꯤꯛꯀꯥꯟꯗꯤ ꯐꯪꯗꯕ ꯄꯣꯠ ꯂꯩꯇ꯭ꯔꯦ
ꯍꯪꯕꯕꯨꯗꯤ ꯐꯪꯉꯦ ꯑꯗꯨꯕꯨ ꯇꯥꯡꯒꯗꯕꯅꯤꯅ
ꯍꯣꯏ ꯈꯔ ꯇꯥꯡꯂꯁꯨ ꯆꯥꯕ ꯐꯪꯕꯗꯣ ꯑꯃꯨꯛ ꯑ ꯃꯐꯝ ꯑꯃꯗ ꯑꯃꯨꯛ ꯐꯥꯌꯦꯦ
ꯍꯣꯏ ꯑꯗꯨ ꯎꯝ ꯍꯣꯏ ꯐꯩꯌꯦ ꯆꯥꯡꯉꯁꯨ ꯆꯥꯕ ꯐꯪꯕꯅꯤꯅ ꯀꯣ ꯑꯗꯨꯝ ꯂꯩꯕꯅꯤꯅ ꯃꯔꯛ ꯃꯔꯛꯇꯗꯤ ꯇꯥꯡꯉꯁꯨ ꯑꯗꯨꯝ ꯆꯥꯕ
ꯎꯝ ꯑꯗꯨꯅꯦ ꯁꯥꯒꯨꯝꯕ ꯉꯥꯒꯨꯝꯕ ꯈꯛꯇ ꯆꯥꯕꯁꯨ ꯌꯥꯗꯗꯝꯅꯦ ꯆꯪꯁꯨ ꯆꯪꯗꯝꯕꯅꯦ
ꯎꯝ ꯁꯅꯤ ꯃꯑꯣ ꯍꯥꯏ ꯇꯥꯏꯦꯦ ꯐꯇꯅꯦ ꯍ ꯍ ꯑ
ꯑꯩꯉꯣꯟꯗ ꯀꯣꯜ ꯇꯧꯔꯗꯤ ꯑꯩꯉꯣꯟꯗ ꯈꯛꯇ ꯋꯥ ꯉꯥꯡꯉꯨꯍꯦ
ꯅꯒꯦ
ꯑꯩꯗꯤ ꯑꯗꯨꯒꯨꯝꯕ ꯃꯤꯗꯤ ꯇꯤꯟꯅꯅꯤꯡꯗꯦꯀꯣ ꯅꯨꯡꯁꯤꯁꯨ ꯅꯨꯡꯁꯤꯔꯦ
ꯑꯩꯒꯤ ꯍꯨꯏ ꯃꯥꯒꯤ ꯁꯝ ꯀꯩꯅꯣ ꯃꯃꯥꯡꯗ ꯍꯜꯂ ꯁꯤꯔ ꯍꯥꯏꯅꯍ ꯃꯗꯨ ꯍꯤꯟꯗꯤ ꯍꯤꯟꯗꯤ ꯍꯥꯏꯕ ꯉꯥꯛꯇ ꯑꯣꯏꯕꯒꯤ ꯑꯩꯈꯣꯏꯁꯦ ꯌꯥꯝ ꯅꯤꯡꯕꯅꯤ
ꯅꯣꯏꯁꯨ ꯃꯤ ꯌꯥꯝ ꯂꯩꯥꯏꯕꯅꯤꯅ ꯑꯗꯨꯝ ꯅꯨꯡꯉꯥꯏꯗꯤ ꯅꯨꯡꯉꯥꯏꯅꯤꯅ
ꯍꯣꯏ ꯅꯣꯡꯂ ꯅꯨꯡꯉꯥꯏ ꯍꯣꯏ
ꯍꯣꯏ ꯏꯃꯨꯡꯒꯤ ꯃꯤ ꯏꯃꯨꯡꯒꯤ ꯃꯤ ꯈꯛꯇ ꯑꯣꯏꯔꯗꯤ ꯑꯗꯨꯝ ꯂꯩꯕꯗꯤ ꯋꯥꯒꯨꯝꯕ ꯊꯣꯛꯄꯁꯨ ꯏꯃꯨꯡꯒꯤ ꯃꯤ ꯃꯤ ꯑꯣꯏꯕꯅꯤꯅ ꯑꯗꯨꯝ ꯋꯥꯈꯜꯗꯁꯨ ꯌꯥꯝ ꯈꯟꯒꯦ
ꯎꯝ ꯑꯝ ꯍꯝ
ꯑꯃꯨꯛ ꯇꯨꯝ ꯅꯤꯡꯕ ꯍꯧꯥꯎꯔꯦ
ꯋꯥꯟ ꯆ ꯌꯥꯦ ꯁꯅꯥꯕꯤꯕꯖꯅꯦ
ꯎꯝ ꯭ꯔꯤꯁꯤꯡꯁꯨ ꯌꯥꯝ ꯀ꯭ꯔꯤ ꯍꯥꯏꯁꯤꯔꯥ ꯌꯥꯝ ꯁꯤꯡꯈ꯭ꯔꯦ ꯍꯧꯖꯤꯛꯀꯤ ꯍꯨꯏꯁꯤꯡꯗꯤ ꯑꯩꯈꯣꯏꯗꯒꯤ ꯍꯦꯟꯅ
ꯍ ꯑꯩ ꯍꯥꯟꯅ ꯆꯠꯄ ꯀꯥꯟꯗ ꯀꯩꯅꯣꯗ ꯎ ꯒꯣꯜꯗꯟ ꯀꯔꯤ ꯍꯥꯏꯕ꯭ꯔꯥ ꯒꯣꯜꯗꯟ ꯆ꯭ꯔꯤꯕ꯭ꯔꯥ ꯍꯥꯏꯕ꯭ꯔꯥ ꯑꯩ ꯀꯥꯎꯈ꯭ꯔꯦ ꯑꯗꯨꯒꯤ ꯍꯨꯏꯗꯣ ꯎꯕ ꯌꯥꯝ ꯐꯖꯕ ꯋꯥꯅꯤꯗ
ꯎꯝ
ꯌꯥꯝ ꯁꯤꯡꯉꯦ ꯑꯋꯥ ꯆꯥꯎꯔꯒ ꯅꯣꯏ ꯅꯣꯏꯔꯒ
ꯎꯝ
ꯍ
ꯅꯣꯏ ꯍꯥꯟꯈ꯭ꯔꯒꯦꯔꯥ ꯑꯗꯨꯗ ꯂꯩꯒꯦꯔꯥ ꯑꯃꯨꯛ
ꯀꯔꯤ
ꯅꯣꯏ ꯌꯨꯝ ꯍꯟꯈ꯭ꯔꯒꯦ ꯑꯗꯨꯗ ꯂꯩꯒꯦꯔꯥ
ꯑꯣ ꯍꯟꯒꯅꯤ ꯑꯗꯨ ꯀꯩꯅꯣ ꯇꯧ ꯂꯣꯏꯔꯗꯤ ꯍꯟꯒꯅꯤ
ꯑꯣ